ꯍꯥꯂꯣ
ꯍ ꯍꯥꯎ ꯇꯥꯏ
ꯑꯁ ꯑꯩ ꯕ꯭ꯔꯥꯁ ꯇꯧ ꯍꯥꯎ
ꯕ꯭ꯔꯥꯁ ꯇꯧꯗꯤꯔꯌꯦ ꯇꯥꯔꯦ ꯇꯥꯔꯦ
ꯇꯝ ꯒꯦ ꯅ ꯈꯟꯕ ꯍꯨꯝ ꯍꯛ ꯍꯛ
ꯇꯧꯒꯦꯅ ꯈꯟꯕ ꯇꯧꯒꯦ ꯅꯠꯇꯕ
ꯎꯝ ꯇꯧꯗ꯭ꯔꯤꯕ ꯇꯧꯒꯦꯅ ꯈꯟꯕ
ꯑꯍꯦ
ꯉꯔꯥꯡꯅꯦ ꯈꯪꯕ ꯢꯆꯟꯗꯣꯝꯕꯤꯒ ꯋꯥꯔꯤ ꯁꯥꯟꯅꯕꯁꯤꯗ ꯏꯁꯁ ꯅꯨꯡꯊꯥꯡ ꯍꯥꯏꯗꯣꯏꯅꯦ ꯍꯥꯏꯕ ꯑꯗꯨꯗꯩꯃꯅ ꯑꯩꯉꯣꯟꯗ ꯑꯗꯨꯝ ꯂꯛꯅꯔ ꯂꯩ ꯅꯨꯡꯗꯥꯡ ꯍꯥꯏꯒꯗꯕꯗꯨ ꯅꯨꯡꯊꯥꯡ ꯅꯨꯡꯗꯥꯡ ꯍꯥꯏꯒꯗꯕꯗ ꯅꯨꯡꯊꯥꯡ ꯂꯩꯗꯣ ꯁꯨꯝ ꯁꯨꯝ ꯊꯥꯖꯜꯂꯛ ꯑꯣꯢꯕꯤꯄꯥ ꯎꯡ
ꯑꯥ
ꯍ ꯍꯦ
ꯍꯌꯦꯡ ꯑꯦ ꯑꯥꯏ ꯁꯦꯝꯃꯛꯄꯗꯁꯨ ꯅꯨꯡꯊꯥꯡ ꯍꯥꯢꯅ ꯑꯃꯨꯛ ꯇꯧꯔꯛꯇꯅꯅꯦ
ꯑꯁꯦ ꯇꯧꯔꯛꯑꯣꯏ ꯌꯦ ꯑꯗꯨꯃꯥꯏꯅꯗꯤ ꯍ
ꯑ ꯍꯦ ꯍꯦ
ꯍꯨꯝ ꯍꯨꯝ ꯍꯨꯝ
ꯏꯖꯝ ꯂꯥꯏꯔꯤꯛ ꯀꯌꯥꯝ ꯄꯥꯔꯒꯦ
ꯄꯥꯗꯦ ꯀꯥꯏꯗꯩꯅꯨ ꯒꯦꯝ ꯃꯌꯥꯝ ꯄꯨꯔꯥ ꯁꯥꯟꯅꯔꯤ
ꯑꯍꯥ ꯅꯪ ꯢꯝꯃꯣꯇꯦꯜ ꯍꯦꯜꯂꯕꯣ
ꯑꯥꯡ ꯍꯦꯜꯂꯦ
ꯎꯝ
ꯋꯥꯟ ꯊꯥꯔꯇꯤ ꯌꯧꯔꯦ ꯑꯗꯨꯒ ꯑꯃꯨꯛ ꯋꯥꯟ ꯇ꯭ꯋꯦꯟꯇꯤ ꯑꯦꯠꯇ ꯑꯃꯨꯛ ꯀꯨꯝꯗ ꯂꯩꯔꯦ
ꯑꯃ ꯐꯤꯁꯤꯡ ꯇꯧꯕꯗꯣ
ꯑꯥ
ꯑꯗꯨꯗ ꯂꯤꯖꯦꯟꯗ꯭ꯔꯤ ꯐꯤꯁ ꯀꯌꯥꯝ ꯐꯥꯔꯒꯦ
ꯑꯍꯨꯝ
ꯎꯝ ꯑꯣ ꯍꯣꯏꯗ ꯑꯍꯨꯝ ꯍꯥꯏꯒꯤꯀꯣ ꯑꯗꯨꯅ ꯍꯌꯦꯡ ꯑꯗꯨꯗꯣ ꯌꯣꯟ ꯕꯌꯥꯏ ꯍꯥꯏꯌꯦ
ꯑꯥ
ꯃꯤꯉꯣꯟꯗ ꯍꯨꯖꯤꯛ ꯀꯏꯔ ꯇꯕ ꯐꯣꯟꯗꯦ ꯆꯞꯄꯅꯤꯅ ꯐꯥꯕ ꯌꯥꯗꯦ ꯍꯥꯏꯕ ꯃꯥ ꯃꯣꯏꯅ ꯅꯝꯕꯒꯤ ꯀꯩꯅꯣ ꯄꯤꯔꯛꯄꯗꯣ
ꯎꯝ
ꯑꯗꯨꯗꯣ ꯅꯝꯕ ꯌꯥꯗꯦ ꯍꯥꯢꯕ ꯐꯣꯟꯖꯦ ꯆꯠꯄꯅꯤ
ꯁꯤ ꯅꯪ ꯍꯧꯖꯤꯛ ꯀꯌꯥ ꯐꯥꯔꯒꯦ ꯅꯪꯗꯤ ꯂꯤꯖꯦꯟꯒꯤ
ꯑꯃꯈꯛꯇꯪ ꯉꯥꯏꯔꯦ ꯗ꯭ꯔꯥꯒꯣꯟ ꯀꯩꯅꯣ ꯑꯗꯥ ꯂꯣꯠ ꯀꯩꯅꯣꯝ ꯍꯥꯏꯕꯅꯦ
ꯒꯣꯜꯒꯤꯗꯨꯔꯥ
ꯍꯣꯢ
ꯎꯝ
ꯎꯝ ꯎꯝ ꯎꯝ
ꯉꯔꯥꯡꯗꯨ ꯐꯥꯌꯦ ꯕꯣꯜ ꯁꯥꯟꯅꯔꯒ ꯑꯩ ꯒꯦꯝ ꯁꯥꯟꯅꯕ ꯌꯥꯝ ꯇꯜꯂꯦꯕ ꯐꯣꯟꯗꯣ ꯆꯞꯄꯅꯤꯅ ꯑꯗꯨꯒ ꯑꯝꯇꯁꯨ ꯐꯥꯗꯦ ꯃꯆꯥꯒꯇ ꯐꯥꯏ
ꯁꯦꯟꯗꯟꯗꯤ
ꯁꯦꯟꯗꯟ ꯑꯝꯇ ꯐꯪꯗ꯭ꯔꯦ ꯍꯥꯏꯕ ꯀꯥꯢꯗꯩ ꯉꯥ ꯐꯥꯗꯣꯢꯁꯤꯕꯨ
ꯅꯣꯏ ꯏꯁꯀ꯭ꯋꯥꯠ ꯂꯩꯕ꯭ꯔꯥ
ꯎꯝ
ꯂꯩꯌꯦ
ꯎꯝ
ꯀꯅꯥ ꯀꯅꯥ
ꯑꯩꯒꯥ ꯇꯣꯏ ꯉꯥꯇꯥꯡ ꯇꯥꯡꯈꯨꯟ ꯍꯥ ꯉꯥꯇꯅꯦ ꯇꯥꯡꯈꯨꯟ ꯀꯨꯋꯥꯠ ꯇꯨ ꯐꯔ ꯇꯪ
ꯃꯅꯤꯄꯨꯔꯗꯩ ꯔꯕꯥ
ꯎꯝ ꯎ꯭ꯔꯈꯨꯜ ꯗꯒꯤ
ꯑꯣ ꯅꯣꯏ ꯃꯉꯥ ꯃꯉꯥ ꯑꯗꯨꯝ ꯄꯥꯔ ꯁꯥꯟꯅꯔꯦ
ꯎꯝ ꯍꯨꯝ ꯃꯉꯥ ꯁꯥꯅꯕꯖꯨ ꯌꯥꯎꯋꯦ ꯑ ꯑꯍꯨꯝ ꯁꯟꯅꯕꯁꯨ ꯌꯥꯎꯑꯦ ꯑꯅꯤ ꯁꯟꯕꯖꯨ ꯌꯥꯎꯑꯦ
ꯎꯝ ꯅꯣꯏ ꯃꯉꯥꯗꯤ ꯐꯕ꯭ꯔꯕ
ꯎꯝ
ꯎꯝ ꯅꯣꯏ ꯑꯗꯨꯃꯥꯏꯅ ꯂꯩꯕꯅ ꯐꯩ ꯍꯥꯏꯕ
ꯎꯝ
ꯅꯪ ꯀꯩ ꯁꯥꯟꯅꯔꯀꯅꯤ ꯍꯥꯏꯕ ꯃꯇꯝꯗ ꯃꯦꯁꯀ ꯁꯄꯣꯔꯠ ꯑꯣꯏꯔꯝꯒꯅꯤ ꯃꯥꯜꯂ
ꯔꯦꯡꯁꯨ ꯑꯗꯨꯝ ꯁꯟꯅꯩ
ꯄꯣꯏꯇ ꯃꯦꯁꯀꯥ
ꯃꯦꯁꯀ ꯁꯞꯄꯣꯔꯠꯀ ꯇꯦꯡꯒ ꯁꯥꯟꯅꯔꯒ ꯑꯩꯗꯤ ꯑꯩꯒꯤ ꯔꯣꯜꯗꯤ ꯎꯝ ꯔꯣꯝꯅꯦꯕ
ꯀꯔꯤ ꯔꯣꯝꯃꯔ
ꯢꯁ ꯁꯤꯜꯄ ꯁꯤꯜꯄꯌꯦ ꯢꯆꯟꯇꯣꯝꯕꯤꯒꯤ ꯋꯥꯔꯤꯁꯤꯗꯤ ꯁꯤꯐꯥꯎ ꯇꯥꯏꯌꯦ
ꯄꯨꯔꯥ ꯂꯥꯎꯔ ꯃꯈꯥꯅꯎ ꯇꯦꯡꯒꯟꯖꯦ ꯐꯥꯛꯇꯣꯛꯀꯩ ꯉꯥꯡꯗ꯭ꯔꯗꯤ ꯌꯥꯗꯦ ꯇꯧꯔꯤꯖꯦꯉꯣ
ꯀꯥꯗ ꯂꯩꯕ꯭ꯔ ꯅ
ꯂꯩ ꯂꯩ ꯑꯖꯔꯒꯦ ꯀꯥꯗ ꯅꯤꯟꯒꯩ ꯃꯥꯅꯉꯥꯡ
ꯑꯦꯛꯖꯥꯝ ꯍꯣꯔꯦꯟꯅꯤ ꯀꯩꯝ ꯄꯥꯗ꯭ꯔꯤ ꯀꯃꯥꯏꯅ ꯇꯧ ꯗꯩꯅꯣ ꯈꯪꯗ
ꯏꯁ ꯏꯁ ꯄꯥꯔꯔꯒ ꯆꯠꯅꯕ꯭ꯔ ꯍꯥꯏꯁꯦ
ꯄꯥꯗ ꯍꯥꯏꯗꯤ ꯍꯥꯏꯐꯦꯠꯇꯪ ꯑꯣꯏꯔꯁꯨ ꯍꯣꯔꯦꯟꯅꯦ ꯈꯪꯕ꯭ꯔ ꯃꯃꯥꯡꯒꯤꯗ ꯑꯥ ꯀꯩꯅꯣ ꯀꯅꯥꯏ ꯕꯣꯠꯅꯤꯒꯤ ꯑꯣꯖꯥ ꯅꯨꯄꯤ ꯑꯃ ꯆꯪꯕꯅꯦꯕ ꯑꯣ ꯌꯥꯝ ꯁ꯭ꯇꯤꯛ ꯑꯣꯏꯕꯤ ꯑꯗꯣ ꯑꯩꯈꯣꯏꯗꯤ ꯐꯣꯟ ꯑꯗꯨꯝ ꯄꯨꯇꯣꯛꯑ ꯁꯤꯜꯂꯦꯕ
ꯇꯧꯗꯕ
ꯇꯧꯗꯕ ꯅꯠꯇꯦ ꯃꯥꯏ ꯎꯗꯕ ꯑꯗꯨꯒꯤ
ꯅꯍꯥꯟ ꯍꯣꯝꯁꯥꯟꯢꯁ ꯀꯤꯗꯣ ꯅꯗꯕ ꯃꯨꯛ ꯁꯥꯔꯤ ꯀꯣꯢꯆꯦꯟ ꯆꯦꯟꯕꯒ ꯅꯤꯡꯖꯪ ꯑꯦ ꯍꯥꯏꯕ
ꯅꯪ ꯃꯥꯥꯛ ꯌꯥꯝ ꯇꯧꯔꯃꯤ ꯑꯩꯈꯣꯏ ꯑꯗꯨ ꯌꯥꯝ ꯏꯔꯤꯗꯣ ꯈꯪꯕ꯭ꯔꯥ ꯃꯥꯛ ꯐꯤꯐꯇꯤ ꯌꯥꯎꯔꯝꯗꯧ ꯃꯥꯥꯟꯅꯦ
ꯎꯝ ꯐꯤꯐꯇꯤꯗꯤ ꯌꯧꯔꯝꯒꯅꯤ ꯍꯨꯝ
ꯀꯣꯢꯁꯟ ꯑꯅꯤ ꯈꯛ ꯁꯕꯖꯦ ꯑꯃ ꯇꯧꯔꯝꯗ꯭ꯔꯕ
ꯑꯣ ꯀꯣꯏꯁꯟ ꯀꯌꯥ ꯀꯌꯥ ꯀꯣꯏꯁꯟ ꯅꯝꯕꯔ ꯇꯨꯗꯨꯃ ꯑꯃ ꯏꯔꯝꯗ꯭ꯔꯦ ꯑꯩꯗꯤ
ꯎꯝ
ꯀꯣꯢꯁꯟ ꯇꯨ ꯏꯔꯝꯗ꯭ꯔꯦ ꯋꯥꯟꯗꯣ ꯍꯥꯏꯐꯠꯇꯥꯡ
ꯎꯝ ꯑꯩ ꯋꯥꯟ ꯏꯔꯝꯗꯦ
ꯁꯦꯝꯗꯤ ꯁꯦꯝꯃꯝꯕ
ꯁꯤꯌꯝ
ꯍꯥꯏꯌꯨ ꯍꯥꯏꯌꯨ
ꯈꯣꯏꯗꯔꯛꯈꯣ ꯄꯨꯡ ꯀꯌꯥ ꯐꯥꯔꯦ
ꯑꯥ ꯇꯔꯦꯠ ꯃꯤꯅꯥꯠ ꯇꯔꯦꯠ
ꯎꯝ ꯑꯩ ꯕ꯭ꯔꯁ ꯇꯧꯕ ꯂꯣꯏꯁꯟꯂꯦ
ꯉꯥꯔꯥꯡ ꯅꯣꯢ ꯀꯩꯅꯣ ꯇꯧꯕꯗꯣ ꯑꯗꯨꯝ ꯀꯩꯗꯧꯔꯦ
ꯀꯩ
ꯅꯣꯏ ꯉꯔꯥꯡ ꯆꯪꯉꯤꯕꯗꯨ ꯑꯗꯨꯝ ꯆꯥꯛ ꯆꯥꯔꯦ
ꯑꯥ ꯆꯥꯛ ꯆꯥꯔꯦ ꯑꯗꯩꯗꯤ ꯑꯁ ꯄꯣꯊꯥꯞꯄꯣꯠ ꯑꯃꯨꯛ ꯑꯍꯤꯡꯗ ꯆꯥꯔꯦ
ꯑꯁ ꯑꯍꯤꯡꯗ ꯑꯃꯨꯛ ꯆꯥꯔꯤꯕ
ꯑꯎ
ꯀꯪꯂꯥ ꯀꯗꯥꯏ ꯌꯦꯡꯉꯒ ꯆꯥꯔꯤꯅꯦ ꯑꯗꯨꯁꯨ
ꯑꯁ
ꯈꯠꯄ ꯈꯠꯄ ꯌꯥꯕ ꯈꯠꯂꯝꯃꯦ ꯑꯩꯗꯣ ꯃꯦꯗꯥꯅ ꯀꯦꯕ ꯍꯧꯔꯛꯑꯦ ꯑꯗꯨꯗꯩꯗꯤ ꯑꯩꯁꯨ ꯑꯃꯨꯛ ꯀꯦꯟꯅꯤꯡꯉꯛꯑꯦ ꯑꯩ ꯑꯃꯨꯛ ꯀꯦꯔꯦ ꯑꯗꯨꯒꯥ ꯕꯤꯗꯤꯑꯣ ꯅꯝꯕꯤ ꯁꯥꯟꯅꯔ ꯂꯩꯔꯦ ꯑꯗꯣ ꯑꯗꯨ ꯂꯣꯏꯔꯛꯄꯗ ꯑꯃꯨꯛ ꯆꯥꯛ ꯆꯥꯔꯅꯤ
ꯃꯊꯪ ꯄꯨꯟꯅ ꯀꯦꯖꯦ
ꯎꯝ
ꯅꯣꯢ ꯀꯥꯗ ꯂꯛ ꯀꯦ ꯃꯦꯗꯥꯒꯤ ꯑꯥꯢꯁꯦꯗꯣꯖꯨ ꯌꯦꯡꯒꯦ ꯅꯨꯡꯉꯥꯏꯕ꯭ꯔꯥꯅ
ꯍꯥꯥ
ꯅꯨꯡꯉꯥꯏꯔꯗꯤ ꯑꯝꯇ ꯀꯛꯅꯕ ꯑꯥꯏꯁꯦꯗꯣ ꯑꯩꯥ ꯑꯥꯢꯁꯦꯗꯣ ꯅꯝꯖꯟ ꯂꯩꯕ ꯑꯁ
ꯑꯥꯏꯁꯦꯗꯣꯗꯣ ꯅꯪ ꯀꯩꯅꯣ ꯋꯥꯟ ꯇ꯭ꯋꯦꯟꯇꯤ ꯋꯥꯟ ꯐꯣꯔꯇꯤ ꯐꯥꯏꯀꯤ ꯀꯛꯑꯗꯤ ꯌꯦꯡꯉꯣ ꯄꯣꯠ
ꯇꯧꯅꯤꯕꯀꯣ ꯑꯗꯣ ꯑꯥꯏ ꯁꯤꯔꯣꯁꯦ ꯃꯔꯣꯟ ꯃꯔꯣꯟ ꯅꯦꯕ ꯅꯝꯆꯟ ꯂꯩꯖꯦ ꯑꯦ ꯍꯧꯖꯤꯛ ꯂꯣꯏꯁꯟ ꯉꯝꯗꯕꯤꯗ ꯌꯨꯝꯗꯁꯨ ꯑꯥꯢꯁꯤꯗꯣ ꯄꯦꯂꯦꯠ ꯑꯍꯨꯝ ꯂꯩꯔꯝꯒꯅꯤ ꯁꯤꯗꯁꯨ ꯑꯃ ꯄꯨꯔꯛꯑꯦ ꯑꯩꯅ
ꯑꯥꯏꯁꯦꯗꯣ ꯗꯤ ꯃꯈꯟ ꯃꯈꯟ ꯊꯝꯕꯅꯦ ꯅꯨꯡꯉꯥꯏꯕꯅꯦꯍꯦ
ꯃꯈꯜ ꯃꯈꯜ ꯊꯝꯕ ꯅꯨꯡꯉꯥꯏꯔꯦ ꯑꯃꯅ ꯑꯩꯒꯤ ꯑꯃꯅ ꯍꯥꯏ ꯂꯥꯏꯇꯔ ꯍꯥꯏ ꯂꯥꯏꯇꯔ ꯀꯀꯥꯒꯤ ꯑꯃꯗ ꯑꯗꯨꯃꯥꯏꯅ ꯁꯤꯖꯤꯟꯅꯩꯕꯀꯣ
ꯑꯥ
ꯑꯥꯏ ꯁꯦꯗꯣ ꯑꯣꯏꯅꯁꯨ ꯁꯤꯖꯤꯟꯅꯕ ꯌꯥꯏꯑꯕ ꯑꯗꯨꯗꯨꯒ ꯑꯃꯅ ꯀꯟꯇꯣꯔ ꯀꯀꯥꯒꯤ ꯁꯤꯖꯤꯟꯅꯩ ꯑꯗꯨꯒ ꯑꯃꯅ ꯑꯥꯢꯁꯤꯗꯣ ꯃꯤꯠ ꯀꯩꯀꯥ ꯁꯪꯅꯕ ꯈꯣꯠꯅꯕ
ꯎꯝ
ꯑꯗꯨꯃꯥꯢ
ꯈꯣꯏ ꯋꯥꯏ ꯐꯥꯏꯁꯤ ꯌꯥꯔꯗꯤ ꯐꯗꯧꯅꯦ
ꯎꯝꯝꯝ
ꯍꯣꯁꯇꯦꯜ ꯐꯤ ꯊꯤꯗꯕꯩꯅꯤ ꯄꯩꯁꯥ ꯑꯗꯨꯝ ꯊꯧꯗ꯭ꯔꯥ
ꯑꯥ
ꯗꯨꯒꯥ ꯐꯥꯏꯐꯥꯢ ꯁꯨꯛ ꯍꯥꯄ ꯍꯥꯞꯇꯦ ꯍꯥꯕ
ꯍꯥꯞ ꯐꯦ
ꯍꯥꯞꯄꯗꯤ ꯅꯨꯡꯉꯥꯏꯔꯣꯢꯗ꯭ꯔꯥ ꯃꯤ ꯀꯁꯦ ꯑꯁ ꯅꯣꯏ ꯉꯍꯥꯟ ꯅꯨꯃꯤꯠ ꯍꯞꯇꯥ ꯑꯃꯃꯨꯛ ꯌꯥꯔꯝꯕꯗꯣ ꯅꯣꯏꯒꯤ ꯈꯪꯗꯕ꯭ꯔꯥꯕ ꯅꯣꯏ ꯀꯥꯒꯤ
ꯈꯪꯉꯦ ꯈꯪꯉꯦ ꯁꯤꯖꯤꯟꯅꯔꯝꯃꯦ ꯑꯩ ꯑꯗꯨꯗ ꯁꯤꯖꯤꯟꯅꯍꯧꯗ꯭ꯔꯦ ꯁꯤꯖꯤꯟꯅꯗꯤ ꯍꯥꯏꯗꯤ
ꯑꯩꯅ ꯋꯥꯏ ꯐꯥꯏ ꯌꯥꯔꯕꯅꯤ ꯀꯥꯏꯅꯒ ꯂꯥꯎꯔꯝꯕꯗꯨꯗꯤ ꯇꯥꯕ꯭ꯔꯥ
ꯈꯪꯗꯤꯌꯦ
ꯑꯣ ꯑꯩꯕꯣ ꯁꯨꯝ ꯇꯧꯁꯟꯅꯔꯒ ꯑꯥ ꯑꯥ
ꯑ ꯊꯝꯃꯦ ꯊꯝꯃꯦ